ꯑꯃꯔꯣꯝꯗ ꯌꯥꯎꯗꯕꯅ ꯐꯩꯌꯦ ꯈ꯭ꯔ ꯂꯋꯥꯏ ꯇꯥꯔꯣꯏꯔꯣ ꯁ꯭ꯇꯦꯗꯤꯌꯝꯒꯨꯝꯗ ꯂꯩꯔꯗꯤ
ꯑ ꯍꯣꯢꯅꯦ ꯁꯤ ꯏꯟꯗ꯭ꯌꯥꯗꯕꯨ ꯀꯥꯏꯗꯒꯤ ꯀꯅꯅ ꯇꯧꯕ꯭ꯔ ꯈꯪꯗꯦꯅꯦ
ꯄꯦꯅꯥꯒ ꯊꯤꯜꯂꯍꯥ ꯃꯤꯃꯥꯡꯗ ꯑ ꯀ꯭ꯋꯥꯒ ꯇꯤꯟꯁꯤꯠꯂꯣꯗꯅ
ꯑꯗꯨꯅꯦ ꯑꯩꯈꯣꯏ ꯑ ꯏꯟꯗꯤꯌꯥꯗꯗꯤ ꯇꯥꯗꯤ ꯇꯥꯈꯤꯔꯣꯏ ꯑꯗꯨꯁꯨ ꯏꯟꯗꯤꯌꯥ ꯇꯥꯔꯁꯨ ꯌꯥꯔꯣꯏ ꯃꯄꯥꯟꯗ ꯆꯠꯂꯁꯨ ꯑꯩꯈꯣꯏ ꯃꯤꯁꯦ ꯑꯗꯨꯝ ꯑꯃꯗ ꯂꯩꯔꯅꯤꯕ ꯂꯦꯕꯦꯜꯁꯦ
ꯑꯥ ꯀꯩꯅꯣꯒꯤ ꯗꯨꯔꯒꯥ ꯄꯨꯖꯥ ꯗꯤꯋꯥꯂꯤꯒꯤ ꯍꯣꯂꯤ ꯄꯨꯔ ꯆꯠꯂꯗꯅꯀꯣ ꯃꯤ ꯃꯥꯡꯗ
ꯑꯗꯨꯅꯦ ꯏꯁ ꯈꯪꯗ꯭ꯔꯦꯗ
ꯑꯩꯒꯤ ꯏꯆꯥꯗꯤ ꯄꯣꯔꯇꯨꯒꯜꯗ ꯁꯅꯥꯍꯜꯂꯒꯦ ꯊꯣꯛꯂꯗꯦ
ꯀꯔꯤꯅ ꯅꯪ ꯁ꯭ꯄꯣꯟꯁꯔ ꯇꯧꯔꯒ ꯊꯥꯒꯦꯕ꯭ꯔ ꯗꯨꯗ
ꯑꯁ ꯀꯩꯅꯣ ꯁ꯭ꯀꯤꯜ ꯅꯤꯅ ꯇꯂꯦꯟ ꯅꯦꯅꯦ
ꯑꯗꯨꯗꯤ ꯅꯨ ꯅꯄꯤ ꯅꯨꯄꯤ ꯈ꯭ꯔ ꯉꯟꯅ ꯊꯤꯔꯒ ꯑꯉꯥꯡꯗꯣ ꯄꯠꯄꯠ ꯌꯦꯡꯕ ꯍꯧꯔꯦ
ꯄꯣꯔꯇꯨꯒꯜꯒꯤ ꯇꯤꯝ ꯀꯔꯤꯕ ꯁꯥꯟꯅꯕ ꯅꯨꯃꯤꯠ ꯎꯅꯤꯡꯉꯥꯏ
ꯀꯩꯅꯣ ꯀꯩꯅꯣ ꯏꯁꯀꯤꯜ ꯈꯔ ꯃꯄꯥꯥꯅ ꯇꯥꯛꯄꯤꯔꯕ ꯅꯨꯡꯗꯥꯡ ꯅꯨꯡꯗꯥꯡ ꯑꯌꯨꯛ ꯑꯌꯨꯛꯒꯨꯝꯗ ꯈꯔ ꯇꯥꯛꯄꯤꯔꯕ ꯇꯥꯛꯄꯤꯔꯒ ꯀ꯭ꯂꯕꯇ ꯈꯔ ꯌꯥꯎꯍꯜꯂꯕ
ꯎꯝ
ꯑꯗꯨ ꯀꯅꯥ ꯈꯪ ꯔꯣꯅꯥꯜꯗꯣꯒꯤ ꯏꯟꯁꯇꯥꯒ꯭ꯔꯥꯝꯗꯨꯝ ꯆꯪꯉꯕ ꯍꯣꯏ ꯏꯆꯥ ꯅꯨꯨꯄꯥꯁꯨ ꯑꯗꯨꯝ ꯌꯥꯝꯅꯦꯅ ꯍꯣꯏ ꯍꯣꯏ ꯑꯩ ꯑꯗꯨꯝ ꯌꯥꯝꯃꯦ ꯍꯥꯏꯅ ꯍꯥꯏ ꯍꯥꯏ ꯇꯤ ꯀꯌꯥ ꯂꯩ ꯇꯦ ꯑꯗꯨ ꯑꯗꯨꯝ ꯌꯥꯗꯤ ꯌꯥꯝꯅꯤꯅ
ꯃꯁꯛꯇꯤ ꯃꯁꯛꯇꯤ ꯀꯅꯥ ꯃꯥꯟꯒꯦꯔꯥ ꯈꯪꯗꯦ ꯅꯨꯄꯤ ꯈꯔ ꯑꯉꯥꯎꯕ ꯊꯤꯔꯗꯤ ꯑꯗꯨꯝ ꯌꯥꯗꯤ ꯌꯥꯔꯛꯀꯅꯤ
ꯑꯦ ꯑꯗꯨꯗꯤ ꯑꯃꯨꯛꯀ ꯑ ꯑꯦꯛꯇꯔꯒꯤ ꯂꯥꯏꯟꯗ ꯑꯗꯨꯝ ꯊꯥꯔꯗꯧꯅꯦ ꯚꯥꯏ
ꯑꯗꯨꯅꯤꯅꯦ ꯍꯟꯗꯛꯇꯤ ꯄꯩꯁꯥ ꯇꯥꯟꯕꯁꯨ ꯍꯥꯏꯕꯗꯤ ꯅꯨꯄꯤ ꯅꯨꯄꯤ ꯊꯤꯔꯁꯨ ꯄꯩꯁꯥ ꯇꯥꯟꯕ ꯃꯐꯝꯁꯦ ꯂꯩꯇ꯭ꯔꯕꯅꯤꯅ
ꯍꯣꯏꯗ ꯍꯣꯏꯗ
ꯑꯃ ꯑꯃ ꯇꯧꯔꯒ ꯃꯁꯥ ꯃꯁꯥꯒꯤ ꯍꯥꯏꯕꯗꯨꯅ ꯂꯥꯏꯟꯗ ꯆꯠꯇ꯭ꯔꯗꯤ ꯌꯥꯗ꯭ꯔꯦ ꯀꯩꯅꯣ ꯅꯪꯒꯤ ꯅꯨꯄꯤ ꯊꯤꯔꯤꯑꯕ ꯅꯠꯇ꯭ꯔꯣ
ꯈꯪꯗꯦꯅꯦ ꯍꯣꯏ ꯃꯥꯗꯣ ꯑꯣꯝꯗ ꯍꯦꯡꯉꯁꯤ ꯀꯣ ꯍꯥꯏꯅ ꯀꯟꯅ ꯍꯥꯏꯔꯒ ꯂꯩ
ꯅꯪꯁꯦ ꯅꯨꯄꯤ ꯐꯪꯗ꯭ꯔꯒ ꯐꯪꯗꯕ ꯍꯥꯏꯕ ꯅꯠꯇꯦꯀꯣ ꯐꯪꯗ꯭ꯔꯒ ꯅꯃꯥꯕꯨ ꯊꯤꯕ ꯊꯤꯕ ꯊꯤꯍꯟꯕ ꯃꯅꯥ ꯃꯥꯟꯅꯈꯔꯦ ꯍꯟꯗꯛꯇꯤ
ꯑꯦ ꯑꯗꯨ ꯅꯠꯇꯦꯗ ꯚꯥꯏ ꯑꯩꯅꯁꯨꯨ ꯀꯌꯥ ꯊꯑꯣꯏꯅ ꯊꯤꯕ ꯈꯣꯠꯄ ꯇꯧꯗ꯭ꯔꯣꯕ
ꯎꯝ ꯌꯥꯏꯗ ꯀꯥꯏꯗꯦꯗ
ꯑꯁꯨꯝ ꯀꯣꯂꯦꯖꯇꯗꯤ ꯐꯪꯉꯦꯗ ꯐꯪꯕꯕꯨꯗꯤ
ꯎꯝ ꯀꯔꯤ ꯀꯣꯏꯗꯕꯗꯣ
ꯑꯩꯈꯣꯏ ꯀꯣꯂꯦꯖ ꯑꯗꯨꯕꯨ ꯃꯌꯨꯝ ꯃꯌꯨꯝꯗ ꯂꯩꯅꯤꯡꯗꯦꯅꯦ ꯚꯥꯏ
ꯑꯁ
ꯌꯨꯝ ꯌꯨꯝ ꯍꯟꯕ ꯌꯥꯗ꯭ꯔꯗꯤ ꯕꯤꯔꯥꯅꯦꯅꯦ
ꯃꯥꯅꯦ ꯃꯥꯅꯦ ꯃꯥꯅꯦ ꯌꯥꯗꯦ ꯃꯣꯏꯒꯤꯁꯦ ꯃꯣꯏꯒꯤꯁꯦ ꯀꯩꯅꯣꯃꯗꯤ ꯐꯖꯩꯕ ꯃꯣꯏꯒꯤ ꯇ꯭ꯔꯦꯗꯤꯁꯟꯒꯨꯝꯕ ꯀꯜꯆꯔꯒꯨꯝꯕꯁꯤꯗꯤ ꯑꯗꯣꯝꯕꯨꯗꯤ ꯐꯖꯩ ꯑꯗꯨ ꯑꯣꯏꯔꯁꯨ ꯃꯣꯏꯒꯤꯗ ꯂꯩꯒꯗꯕ ꯖꯤꯅꯦ ꯈ꯭ꯋꯥꯏꯒꯤ ꯋꯥꯗꯕꯖꯦ ꯑꯈꯣꯏꯅ
ꯑꯩ ꯑꯩꯒꯤ ꯃꯔꯨꯞ ꯅꯍꯥꯟ ꯂꯥꯛꯑꯦꯅ ꯑꯃꯥꯗꯣ ꯃꯥꯅ ꯑꯩꯕꯨ ꯋꯥꯔꯤ ꯐꯖꯅ ꯂꯤꯕꯤꯈ꯭ꯔꯕꯅꯦ ꯑꯩꯒꯤ ꯄꯩꯁꯥꯗꯣ ꯂꯣꯏꯅ ꯆꯥꯕ ꯂꯣꯏꯈ꯭ꯔ ꯃꯇꯨꯡꯗ ꯑꯣꯠ ꯅꯩꯔꯛꯅꯤ ꯁꯤꯅꯦꯗ
ꯑꯗꯨꯝ ꯈꯜꯂꯣꯅꯦ ꯋꯥꯔꯤꯗꯣ ꯑꯗꯨꯝ ꯇꯥꯡ ꯌꯥꯎꯁꯤꯜꯂꯗꯤ
ꯃꯥꯟꯅꯤꯅꯦ ꯃꯥꯟꯅꯤꯅꯦ ꯑꯩꯗꯤ ꯍꯥꯏꯕ ꯉꯝꯗꯦꯗ ꯃꯤ ꯃꯁꯥ ꯃꯁꯥ ꯑꯃꯊꯛꯇ ꯂꯩ ꯑꯗꯨꯗꯣ
ꯎꯝ ꯑꯗꯨ ꯍꯟꯗꯛꯇꯤ ꯌꯥꯝ ꯍꯣꯡꯈꯔꯦꯅꯦ ꯍꯥꯏꯐꯦꯠꯇꯤ ꯍꯥꯏꯔꯤꯌꯦ ꯍꯥꯏꯕꯗꯤ ꯂꯩꯃꯤꯟꯅ ꯑꯗꯨꯒ ꯀꯩꯅꯣꯗꯨꯗ ꯆꯠꯇꯕꯤꯗ ꯇꯣꯉꯥꯟꯅ ꯇ꯭ꯔꯦꯟꯒꯨꯝꯕꯗ ꯂꯩꯕ ꯑꯗꯨꯃꯥꯏꯅ ꯇꯧꯒ꯭ꯔꯦ
ꯑꯣ
ꯑꯗꯨ ꯑꯩꯅ ꯑꯩ ꯑꯩꯅ ꯍꯦꯟꯗꯁꯨ ꯑꯃꯨꯛꯀ ꯑꯩꯕꯨ ꯀꯩꯅꯣ ꯇꯧꯕꯗꯨꯁꯨ ꯑꯇꯣꯝꯕꯤ ꯑꯣꯏ ꯑꯣꯏꯕ ꯑꯗꯨꯒꯤ ꯕꯥꯏ ꯕꯥꯏ ꯇꯧ ꯈ꯭ꯔꯕꯅꯦ ꯑꯩꯅ
ꯎꯝ
ꯄꯩꯁꯥ ꯑꯇꯣꯝꯕꯤꯅ ꯂꯧꯕ ꯃꯥꯂꯦ
ꯁꯤ ꯑꯩꯈꯣꯏ ꯁꯤꯗ ꯃꯤ ꯑꯃ ꯂꯩꯌꯦ ꯍꯧꯖꯤꯛ ꯅꯍꯥꯟ ꯑꯩꯅ ꯂꯩꯃꯤꯟꯅꯩ ꯍꯥꯏꯕꯗꯣ
ꯍꯣꯏ
ꯃꯥꯁꯨ ꯑꯗꯨꯝꯕ ꯃꯤ ꯀꯣꯏꯕꯅꯤꯅꯦ ꯋꯥꯔꯤ ꯁꯟꯅꯔꯥ ꯂꯩꯌꯦ ꯀꯔꯤ ꯋꯥꯔꯤ ꯁꯟꯅꯕ ꯍꯥꯏꯁꯦ ꯂꯨꯍꯣꯡꯈ꯭ꯒꯔꯕ ꯃꯇꯨꯡꯗ ꯀꯃꯥꯏꯅ ꯇꯧꯒꯦꯔꯥ ꯑꯃꯗꯨꯅꯗꯤ ꯃꯣꯏꯗ ꯂꯩꯌꯣ ꯍꯥꯏꯕ ꯑꯩꯈꯣꯏ ꯃꯤꯅꯗꯤ ꯃꯣꯏꯗ ꯂꯩꯌꯦꯕ ꯍꯥꯏꯕꯁꯦ ꯌꯥꯝ ꯋꯥꯗ꯭ꯔꯣ ꯈꯟꯕꯗ ꯑꯗꯨꯒꯤꯅꯦ ꯃꯕꯥꯅꯤꯁꯨ ꯋꯥꯔꯤ ꯁꯥꯏꯌꯦ ꯅꯦꯛꯁ ꯇꯥꯏꯝ ꯂꯨꯍꯣꯡꯈ꯭ꯔꯗꯤ ꯅꯪ ꯑꯩꯉꯣꯟꯗ ꯂꯥꯛꯇ꯭ꯔꯗꯤ ꯌꯥꯔꯣꯏꯀꯣꯑꯣ ꯍꯥꯏ ꯍꯥꯏꯌꯦ ꯑꯗꯨꯒ ꯑꯃꯗꯨꯅꯁꯨ ꯑꯁ ꯑꯗꯨꯗꯤ ꯑꯃ ꯑꯃ ꯇꯧꯔꯁꯨ ꯅꯪ ꯑꯩꯉꯣꯟꯗ ꯂꯥꯛꯄ ꯂꯛꯄ ꯇꯥꯕꯅꯤ ꯍꯥꯏꯔ ꯂꯩ ꯍꯤ ꯍꯤ
ꯌꯥꯝ ꯐꯔꯛ ꯇꯥꯕ ꯑꯗꯨ ꯅꯠꯇ꯭ꯔꯒ
ꯑꯁꯣꯝꯗꯁꯨ ꯁꯦꯝꯅ ꯑꯗꯨꯝ ꯆꯦꯟꯈ꯭ꯔꯕ ꯑꯗꯨꯃꯥꯏꯅ ꯇꯧꯔꯁꯤꯔꯣ ꯑꯗꯨꯝ ꯐꯒꯦꯔꯣ
ꯁꯣꯝꯗ ꯍꯥꯏꯕꯗꯤ ꯒꯨꯍꯥꯇꯤꯗꯔꯣ
ꯅꯠꯇꯦ ꯁꯣꯝ ꯀꯩꯅꯣꯗꯨꯗ ꯑꯃ ꯁꯦꯝꯃꯒ ꯃꯆꯥ ꯁꯦꯝꯃꯒ ꯑꯗꯨꯝ ꯆꯠꯈ꯭ꯔꯕ
ꯑꯁ ꯀꯤꯌꯦ ꯅꯪꯒꯤ ꯋꯥꯔꯤꯗꯨꯗꯤ
ꯑꯥ ꯀꯩꯅꯣ ꯀꯣꯟꯅ ꯀꯣꯟꯅ ꯁꯤꯂꯣꯡ ꯂꯥꯛꯅꯤꯡꯕ ꯈꯣꯏ ꯅꯆꯥꯈꯣꯏꯁꯨ ꯑꯗꯨꯝ ꯂꯥꯛꯅꯤꯡꯕꯗꯤ ꯑꯗꯨꯝ ꯀꯟꯇꯦꯛ ꯂꯥꯏꯅ ꯇꯧꯕ ꯌꯥꯔꯦ ꯀꯩꯅꯣ
ꯌꯥꯏꯅꯦ ꯌꯥꯢꯅꯦ ꯁꯤꯂꯣꯡꯗꯨꯗꯤ ꯈꯔ ꯀꯥꯕꯅ ꯐꯕꯅꯤꯅꯦ ꯍꯥꯏꯕꯗꯤ ꯏꯁꯇꯦꯟꯗꯔꯠ ꯑꯣꯐ ꯂꯤꯕꯤꯡꯒ ꯀꯜꯆꯔ ꯑꯃ ꯂꯩꯗꯅ ꯃꯣꯏꯒꯤ ꯏꯪꯂꯤꯁ ꯉꯥꯡꯕ ꯍꯩꯕ ꯑꯗꯨꯝ ꯐ꯭ꯔꯤ ꯐꯦꯡꯗ ꯃꯣꯏ ꯋꯦꯁꯇꯔꯤꯟ ꯇꯥꯞꯇ ꯈꯔ ꯇꯧꯋꯤꯗꯅ
ꯑꯁ ꯋꯦꯁꯇꯔꯟ ꯍꯥꯏꯕꯨ ꯋꯦꯁꯇꯔꯟꯗ ꯐꯖꯅ ꯍꯅꯨꯕꯤꯅ ꯀꯩꯅꯣ ꯁꯦꯝꯃꯒ ꯀꯔꯤꯔ ꯆꯤꯛꯟ ꯁꯦꯃꯒ ꯀꯩꯅꯣꯒꯨꯝꯕ ꯌꯦꯟ ꯌꯦꯟ ꯁꯦꯝꯃꯒ ꯑꯩꯀꯣꯟꯒꯤ ꯏꯁꯩ ꯇꯥꯔꯤꯕ ꯍꯥꯏꯕꯁꯤꯗꯤ ꯀꯔꯤ ꯀꯜꯆꯔ ꯍꯥꯏꯕꯁꯤ ꯄꯐꯖꯅ ꯇꯣꯉꯥꯟ ꯈ꯭ꯔꯦ ꯅꯦ ꯀꯩꯅꯣ
ꯃꯥꯅꯦ ꯃꯥꯅꯦ ꯃꯥꯅꯦ ꯂꯣꯢꯅ ꯐꯩꯗ ꯑꯉꯥꯡ ꯑꯣꯏꯔꯤꯀꯥꯟꯗ ꯑꯗꯨꯋꯥꯏꯗ ꯂꯩꯔꯝ ꯑꯗꯨꯝ ꯀꯟꯐꯤꯗꯦꯟꯁꯀꯨꯝꯕ ꯏꯪꯂꯤꯁ ꯏꯁꯄꯤꯛꯀꯤꯡꯒꯨꯝꯕꯗ ꯀꯟꯐꯤꯗꯦꯟ ꯂꯩꯒꯅꯦꯕ ꯑꯗꯨꯝ
ꯑꯁ ꯍꯣꯏ ꯑꯗꯨ ꯑꯩꯈꯣꯏ ꯈꯨꯟꯒꯤ ꯀꯩꯅꯣꯒꯨꯝꯕ ꯂꯩꯅ ꯄꯥꯁꯇꯔ ꯈꯣꯏꯒꯨꯝꯕꯗꯣ ꯃꯣꯏꯗꯨ ꯑꯁꯣꯝꯗ ꯂꯩꯕꯩꯅꯤꯅꯦ ꯐꯖꯅ ꯉꯥꯡꯕ ꯍꯔꯤꯗꯣ
ꯍꯣꯏ ꯍꯣꯏ ꯑꯩꯈꯣꯏꯒꯤ ꯀꯩꯅꯣꯃ ꯑꯩꯒꯤ ꯎꯝ ꯑꯩꯒꯤ ꯏꯕꯥꯏꯒꯤ ꯃꯆꯦꯁꯨꯀꯣ
ꯊꯣꯏ
ꯃꯥ ꯑꯗꯨ ꯁꯤꯂꯣꯡꯗ ꯂꯩꯕꯅꯦꯕ ꯃꯥꯒꯤ ꯃꯣꯏ ꯒꯤ ꯃꯆꯥꯁꯤꯡꯗꯣ ꯑꯗꯨꯝ ꯏꯪꯂꯤꯁꯇꯤ ꯐꯖꯅ ꯉꯥꯡꯕ ꯍꯩꯌꯦ ꯑꯗꯣ ꯑꯗꯨꯝ ꯇꯥꯕ ꯅꯨꯡꯉꯥꯏꯕ ꯃꯣꯏ ꯑꯗꯨꯗꯣ ꯆꯥꯎꯔꯛꯄ ꯃꯈꯣꯏ ꯏꯪꯂꯤꯁꯇꯣ ꯇꯥꯕ ꯅꯨꯡꯉꯥꯏꯕ
ꯍꯣꯏ ꯍꯣꯏ ꯍꯣꯏ ꯑꯗꯨ ꯀꯔꯤꯅꯦꯕ ꯑꯥ ꯃꯣꯏ ꯃꯣꯏꯒꯤ ꯀꯩꯅꯣꯗꯣ ꯀꯜꯆꯔꯗꯣ ꯌꯥꯝ ꯐꯖꯕꯁꯨ ꯐꯖꯩ ꯑꯗꯨꯕꯨ ꯃꯅꯨꯡ ꯆꯪꯕꯗꯤ ꯀꯌꯥ ꯈꯪꯗ꯭ꯔꯦꯀꯣ ꯑꯗꯨꯕꯨ ꯑꯗꯨꯝꯕ ꯑꯩꯈꯣꯏꯅ ꯂꯩꯕ ꯃꯑꯣꯡꯗꯨꯗꯤ ꯑꯗꯨꯝ ꯐꯖꯩꯕ ꯐꯖꯕꯗꯤ
ꯎꯝ ꯐꯖꯩ ꯐꯖꯩ ꯕꯦꯔꯥꯕꯨꯗꯤ ꯕꯦꯔꯥꯕꯨꯗꯤ ꯃꯣꯏ ꯌꯥꯝ ꯂꯩꯇꯦꯗ ꯃꯤ ꯑꯇꯩ ꯊꯣꯛꯄꯕꯨ ꯃꯄꯥꯟꯗ ꯂꯥꯛꯕ ꯈꯣꯏꯗꯨꯅ ꯈꯔ ꯍꯪꯖꯤꯟ ꯌꯥꯝꯕꯒꯤ ꯃꯔꯛ ꯃꯔꯛꯇ ꯃꯣꯏꯅ ꯉꯥꯡꯉꯔꯛꯄꯅꯦ ꯅꯠꯇ꯭ꯔꯗꯤ ꯃꯣꯏ ꯄꯥꯛ ꯉꯥꯡꯗꯦꯗꯅ
ꯍꯣꯏ ꯍꯣꯏ ꯑꯗꯨ
ꯎꯝ ꯍꯥꯏꯔꯣ
ꯍꯥꯏꯔꯣ ꯑꯗꯨ ꯃꯣꯏꯒꯤ ꯀꯔꯤ ꯑꯥ ꯅꯥꯟꯕ ꯂꯝꯕꯤꯒꯨꯝꯕ ꯅꯥꯟꯅꯤꯡꯕ ꯀꯩꯔꯣ ꯑꯗꯨꯒꯤ ꯀꯜꯆꯔꯁꯨ ꯌꯥꯝ ꯐꯖꯩꯌꯦ ꯃꯣꯠꯄ ꯌꯥꯗꯕꯗꯣ ꯍꯣꯏ ꯃꯣꯠꯄ ꯌꯥꯗꯕ ꯀꯣ ꯀꯨꯝꯃꯨꯗꯨꯀꯣ ꯎꯝ ꯑꯗꯨꯗꯣ ꯌꯥꯝ ꯐꯖꯩꯅꯦ
ꯀꯩꯅꯣꯗꯗꯤ ꯃꯗꯨꯗꯗꯤ ꯃꯣꯏ ꯊꯕꯛꯀꯨꯝꯕ ꯇꯧꯕꯗꯣ ꯑꯌꯥꯝꯕ ꯐꯦꯃꯤꯂꯤ ꯏꯅꯤꯁꯦꯇꯤꯞꯅꯦꯕ ꯃꯣꯏ ꯌꯨꯝ ꯌꯨꯝ ꯐꯦꯃꯤꯂꯤ ꯐꯦꯃꯤꯂꯤ ꯂꯩꯀꯥꯏ ꯂꯩꯀꯥꯏ ꯑꯗꯨꯝ ꯌꯦꯡꯕꯅꯦꯕ ꯒꯕꯔꯃꯦꯟꯅ ꯌꯦꯡꯕꯁꯦ ꯂꯝꯕꯤ ꯁꯔꯣꯛ ꯌꯦꯡꯕ ꯈꯛꯇꯅꯦ ꯊꯣꯛꯄ ꯌꯦꯡꯗꯦꯕ ꯃꯣꯏꯗꯤ ꯑꯗꯨꯝ ꯃꯣꯏ ꯃꯁꯥꯒꯤ ꯖꯒꯥ ꯁꯦꯡꯉꯒ ꯂꯩꯐꯝꯗꯨꯗ ꯃꯤ ꯂꯥꯛꯄ ꯌꯥꯅꯤꯡꯉꯥꯏ ꯍꯧꯖꯤꯛ ꯀꯔꯤꯕ ꯑꯥ ꯍꯣꯇꯦꯜꯒꯨꯝꯕ ꯔꯤꯖꯣꯔꯠꯀꯨꯝꯕ ꯁꯥꯔꯒ
ꯎꯝ
ꯀꯩ ꯍꯥꯏꯕ
ꯀꯩꯅꯣ ꯍꯧꯖꯤꯛꯀꯤ ꯀꯔꯤ ꯍꯥꯏꯅꯤ ꯅꯨꯄꯤꯅ ꯄꯥꯟꯕꯒꯤ ꯐꯖꯕ ꯃꯥꯁꯤꯁꯨ ꯑꯁꯦꯡꯕ ꯇꯥꯔꯦꯗ ꯇꯥꯕꯕꯨꯗꯤ ꯍꯣꯏ ꯍꯣꯏ ꯗꯠ ꯑꯦꯗꯚꯥꯟꯇꯦꯖꯇꯨꯀꯣ ꯍꯥꯏꯕꯗꯤ ꯏꯪ ꯇꯞꯄꯒꯤ ꯀꯩꯅꯣꯗꯣ ꯂꯣꯏꯅ ꯊꯣꯛꯂꯛꯏꯕ ꯃꯣꯏꯒꯤ
ꯎꯝ ꯂꯝꯁꯨ ꯐꯖꯩ ꯃꯤꯅ ꯈꯔ ꯄꯤꯛꯄ ꯋꯥꯅꯦ
ꯍꯣꯏ ꯃꯤꯗꯤ ꯚꯥꯏ ꯐꯖꯕꯗꯤ ꯌꯥꯎꯗ꯭ꯔꯦ ꯑꯃꯨꯛꯀ
ꯂꯝꯕꯨꯗꯤ ꯌꯥꯝ ꯐꯖꯩ ꯃꯤꯁꯤꯡꯁꯦ ꯑꯗꯨꯝ ꯈꯔꯗꯤ ꯌꯥꯗ꯭ꯔꯦ ꯍꯥꯏꯠ ꯍꯥꯏꯠꯇꯁꯨꯨ ꯅꯦꯝꯃꯦ ꯃꯁꯛ ꯑꯗꯨꯝ ꯀꯔꯤ ꯍꯥꯏꯁꯤꯔ ꯐꯖꯕꯁꯦ ꯈꯔ ꯋꯥꯠꯂꯦ ꯍꯥꯏꯇꯥꯔꯦ
ꯑꯩ ꯑꯩꯒꯤꯗꯤ ꯅꯍꯥꯟ ꯑꯩꯅ ꯑꯩꯅ ꯍꯥꯏꯕꯗꯨꯗꯤ ꯋꯥꯡꯅꯍꯦ ꯑꯩꯗꯒꯤ ꯈꯔ ꯋꯥꯡꯉꯦ ꯋꯥꯡꯉꯒ ꯑꯦꯇ꯭ꯔꯦꯁꯀ ꯃꯥꯟꯕꯅꯦꯍꯦ
ꯎꯝ ꯑꯅꯤ ꯂꯩꯗꯅ ꯀꯦꯒ ꯖꯤ ꯂꯩꯗꯅ ꯖꯤꯗꯅ ꯈ꯭ꯔ ꯃꯤ ꯐꯖꯕ ꯌꯥꯝꯕꯅꯦ
ꯑꯠꯆꯥ ꯑꯗꯨ ꯍꯧꯖꯤꯛ ꯀꯩꯅ ꯂꯩꯕꯁꯤꯅ ꯖꯤꯅꯦ
ꯖꯤ ꯑꯣꯏꯔꯤꯗꯨꯝ ꯖꯤ ꯍꯣꯏꯗꯨꯗꯤ ꯈꯔ ꯌꯥꯝꯕꯅꯦ ꯃꯣꯏꯁꯦ
ꯑꯥ ꯅꯠꯇꯦ ꯑꯩꯅ ꯍꯧꯖꯤꯛ ꯂꯩꯐꯝꯁꯦ ꯖꯤꯈꯣꯏ ꯌꯥꯝꯃꯦ
ꯑꯗꯣ ꯀꯃꯥꯏꯅ ꯇꯧꯋꯦ ꯂꯩꯇꯕ꯭ꯔꯣ ꯐꯖꯕ
ꯑꯥ ꯑꯥ ꯈꯪꯗꯦꯗ ꯎꯗꯦꯗ ꯀꯌꯥꯗꯤ
ꯁꯥ ꯑꯗꯨꯝ ꯑꯌꯥꯝꯕ ꯃꯣꯏꯁꯦ ꯖꯦꯅꯦꯔꯦꯜ ꯑꯗꯨꯗꯤ ꯑꯌꯥꯝꯕꯅ ꯑꯗꯨꯝ ꯐꯖꯕꯗꯤ ꯆꯤꯡꯗꯕꯅꯤꯗ ꯃꯔꯛ ꯃꯔꯛꯇ ꯎꯕ ꯀꯥꯟꯗ ꯌꯥꯝ ꯐꯖꯕ ꯃꯣꯏꯁꯦ
ꯎꯝ ꯑꯗꯨ ꯎꯝ ꯐꯖꯕꯁꯤ ꯍꯧꯖꯤꯛ ꯃꯤꯛꯁ ꯃꯆꯥ ꯑꯩꯈꯣꯏꯁꯦ ꯑꯗꯨ ꯑꯩꯈꯣꯏꯅ ꯐꯖꯕ ꯇꯥꯏ
ꯍꯣꯏ ꯃꯤꯛꯁ ꯃꯆꯥ ꯈꯣꯏꯅ
ꯎꯝ ꯗꯥꯏꯔꯦꯛ ꯃꯣꯏꯒꯤ ꯕ꯭ꯂꯗ ꯗꯥꯏꯔꯦꯛꯠ ꯕ꯭ꯂꯗ ꯑꯣꯏꯔꯗꯤ ꯏ ꯑꯣꯏꯔꯗꯤ ꯌꯥꯗ꯭ꯔꯦ ꯑꯗꯨꯗꯤ ꯑꯃꯨꯛ
ꯎꯝ
ꯑꯈꯣꯏꯔꯣꯝꯒꯤ ꯃꯤ ꯃꯥꯜꯂꯦ
ꯎꯝ ꯍꯣꯏ ꯍꯣꯏ
ꯎꯝ
ꯀꯩ ꯏꯟꯖꯥꯡ ꯆꯥꯕ꯭ꯔꯣ ꯉꯁꯤꯕꯣ
ꯉꯁꯤꯁꯤ ꯌꯦꯔꯨꯝ ꯉꯧꯕ ꯑꯂꯨ ꯗꯥꯜ ꯑꯗꯨꯗ ꯃꯪꯒꯟ
ꯃꯊꯦꯟꯗꯤ ꯌꯥꯝꯃꯦꯗꯅ ꯑꯈꯣꯏꯗꯤ ꯑꯩꯈꯣꯏꯗꯤ ꯉꯁꯤꯗꯤ ꯀꯩꯅꯣꯃ ꯄꯅꯤꯔꯗꯣ
ꯍꯣꯏ ꯍꯣꯏ
ꯄꯅꯤꯔꯗꯣ ꯀꯩꯅꯣ ꯃꯥꯅ ꯑꯈꯣꯏ ꯃꯦꯗꯥꯝꯅ ꯊꯣꯡꯉꯒ ꯆꯥꯈ꯭ꯔꯦ ꯑꯁ ꯄꯅꯤꯔꯗꯨ ꯍꯟꯗꯛ ꯉꯁꯤꯗꯤ ꯐꯔꯁ ꯇꯥꯏꯝꯅꯤꯅꯦ
ꯑꯁ ꯑꯩꯗꯤ ꯀꯌꯥ ꯄꯥꯝꯗꯦꯅꯦ ꯑꯗꯨꯕꯣ ꯑꯗꯨꯗꯣ
ꯄꯥꯝ ꯈꯪꯗꯦ ꯅꯍꯥꯟ ꯑꯩꯅ ꯃꯛ ꯆꯥꯕ ꯐꯪꯕꯗꯨꯗꯤ ꯚꯥꯏ ꯀꯩꯅꯣꯃ ꯇꯧ ꯍꯥꯎꯇꯦꯕ ꯑꯗꯨꯝ ꯀꯔꯤ ꯍꯥꯏꯁꯤꯔ ꯔꯕꯔ ꯆꯥꯕ ꯇꯥꯏꯞꯇ ꯃꯣꯏ ꯅꯍꯥꯟꯗꯤ ꯇꯧꯋꯦ ꯉꯁꯤꯒꯤꯗꯤ ꯑꯗꯨꯝ ꯍꯥꯎꯋꯦ ꯍꯥꯢ ꯇꯔꯦ ꯆꯤꯁꯀꯨꯝꯕ ꯕꯇꯔꯒꯨꯝꯕ ꯆꯥꯕ ꯆꯞ ꯃꯥꯟꯅꯩ ꯉꯁꯤꯒꯤꯗꯣ
ꯑꯨꯝ ꯍꯧꯖꯤꯛꯀꯤ ꯑ ꯑꯩ ꯍꯣꯁꯇꯦꯜ ꯂꯩꯔꯝ ꯗ ꯑꯃ ꯂꯩꯌꯦ ꯃꯤ ꯑꯃ ꯚꯦꯖꯤꯇꯦꯔꯦꯟ ꯑꯃ ꯃꯥꯒꯤ ꯄꯥꯅꯤꯔ ꯊꯣꯡꯕꯒꯤꯗꯨ ꯅꯣꯡꯃ ꯆꯥꯕꯗꯩꯅꯦ ꯑꯦ ꯍꯥꯎꯇꯦ ꯑꯥ ꯃꯄꯥꯟ ꯂꯩꯔꯤꯉꯩꯗꯁꯨ ꯆꯥꯗꯦꯗ ꯑꯩꯗꯤ ꯀꯌꯥ ꯑꯗꯨꯒꯨꯝꯕ
ꯑꯝ ꯊꯣꯛ ꯊꯣꯡꯉꯝꯃꯦ ꯃꯛꯇ ꯂꯩꯕ ꯌꯥꯏ ꯈꯥꯃꯦꯟꯒꯨꯝꯕ ꯈꯥꯃꯦꯟꯒꯨꯝꯕ ꯈꯔ ꯃꯣꯔꯣꯛꯀꯨꯝꯕ ꯈꯔ ꯑꯃꯒ ꯊꯣꯡꯉꯒ ꯃ ꯃꯣꯏ ꯃꯁꯂꯥ ꯑꯃ ꯂꯩꯗꯅꯥ ꯃꯣꯏ ꯃꯁꯥꯒꯤ ꯃꯗꯨꯗꯣ ꯍꯥꯞꯄꯗꯤ ꯑꯗꯨꯝ ꯍꯥꯎꯕ ꯃꯥꯜꯂꯦ ꯉꯁꯤꯒꯤꯗꯣ
ꯈꯪꯗꯦꯅꯦ ꯀꯔꯤ ꯅꯝꯕ꯭ꯔꯣ ꯁꯪꯒꯣꯝꯒꯨꯝꯕ ꯅꯝꯕ꯭ꯔꯣ
ꯁꯪꯒꯣꯝ ꯃꯂꯥꯏꯗꯣ ꯃꯣꯏꯒꯤ ꯁꯪꯒꯣꯝ ꯀꯩꯅꯣꯃ ꯇꯧꯔꯒ ꯃꯂꯥꯏ ꯑꯃ ꯊꯣꯛꯢꯗꯅ ꯃꯗꯨꯒꯤ ꯃꯅꯝ ꯅꯝꯃꯤꯗ ꯑꯩꯗꯤ ꯃꯂꯥꯏ ꯒꯨꯝꯕ ꯑꯣꯏ ꯃꯥꯂꯦꯗ
ꯈꯪꯗꯦꯅꯦ ꯑꯩꯁꯨ ꯒ꯭ꯌꯥꯟ ꯇꯥꯗꯦ ꯑꯗꯨꯕꯨ ꯑꯩꯗꯤ ꯀꯩꯅꯣꯗꯣ ꯁꯪꯒꯣꯝ ꯃꯅꯝꯒꯨꯝꯁꯤ ꯀꯌꯥ ꯍꯩꯅꯗꯦꯅꯦ ꯊꯛ
ꯑꯠꯁꯥ